ꯇꯥꯔꯦ ꯇꯥꯔꯦ ꯍꯜꯂꯣ ꯇꯥꯖꯔꯦ ꯇꯥꯖꯔꯦ
ꯇꯥꯔꯗꯤ ꯐꯩꯌꯦ ꯍꯔꯥꯎꯋꯦ ꯇꯥꯗꯕꯤꯗ ꯇꯥꯗꯕꯤꯗ ꯕ꯭ꯂꯥꯏꯟꯗ ꯋꯥꯔꯤ ꯁꯥꯔꯗꯤ ꯅꯨꯡꯉꯥꯏ ꯇꯦ ꯍꯥꯏꯕꯩ ꯋꯥꯅꯤꯗꯥ ꯇꯥꯔꯗꯤ ꯐꯔꯦꯅꯦ
ꯇꯥꯔꯦ ꯇꯥꯔꯦ ꯍꯥꯔ
ꯇꯥꯔꯗꯤ ꯐꯔꯦ ꯐꯔꯦ ꯐꯔꯦ ꯅꯣꯡ ꯀꯃꯥꯏ ꯇꯧꯒꯦ ꯅꯣꯡ ꯆꯨꯕ꯭ꯔꯣ ꯆꯨꯗꯕ꯭ꯔꯣ ꯅꯣꯏꯗꯥ ꯑꯩꯉꯣꯟ ꯅꯣꯡ ꯀꯟꯅ ꯆꯨꯔ ꯂꯩꯌꯦ ꯍꯧꯖꯤꯛꯁꯦ
ꯃꯔꯤꯛ ꯃꯔꯤꯛ ꯇꯥꯔꯦ ꯆꯨꯋꯦ
ꯃꯔꯤꯛ ꯃꯔꯤꯛ ꯈꯛ ꯅꯠꯇ꯭ꯔꯦ ꯑꯩꯉꯣꯟꯗꯗꯤ ꯕꯥ ꯆꯨꯔ ꯂꯩꯈ꯭ꯔꯦꯗꯤ
ꯃꯔꯤꯛ ꯃꯔꯤꯛ ꯃꯔꯤꯛ ꯆꯕꯦꯠ ꯆꯕꯦꯠ ꯆꯕꯦꯠ ꯆꯕꯦꯠ ꯆꯨꯔꯒ ꯂꯩꯔꯦ ꯆꯥꯛꯁꯨ ꯊꯣꯡꯕ ꯍꯧꯔꯦ ꯍꯧꯖꯤꯛꯅ
ꯍꯣꯏ ꯑꯩꯁꯨ ꯍꯥꯎꯈ꯭ꯔꯦ ꯆꯥꯛ ꯏꯟꯖꯥꯡ ꯊꯣꯡꯉꯤꯌꯦ ꯑꯩꯁꯨ ꯅꯪꯈꯛꯇꯪ ꯉꯥꯏꯕ ꯅꯠꯗ꯭ꯔꯦ ꯍꯩꯁꯨ
ꯑꯩꯈꯣꯏꯒꯤ ꯃꯤꯅꯨꯅ ꯆꯥꯛ ꯆꯥꯅꯤꯡꯉꯥꯏ ꯅꯤꯔ ꯅꯤꯔ ꯅꯤꯔ ꯂꯩꯔꯦ
ꯎꯝ ꯑꯣꯛꯁꯨ ꯃꯆꯤꯟꯖꯥꯛ ꯄꯤꯔꯦ ꯉꯅꯨꯁꯨ ꯄꯤꯔꯦ ꯃꯤꯒꯤꯁꯨ ꯃꯤꯒꯤꯅ ꯀꯣꯟꯅ ꯊꯣꯡꯒꯦ ꯇꯧꯔꯦ ꯊꯣꯡꯕ ꯍꯧꯔꯦ
ꯌꯦꯟ ꯌꯦꯟꯒꯤꯗꯤ ꯀꯃꯥꯏ ꯇꯧꯔꯒꯦ ꯈꯪꯗꯕꯣ
ꯌꯦꯟ ꯉꯅꯨꯁꯤꯡꯗꯣ ꯂꯣꯏꯅ ꯄꯤꯊꯣꯛꯈ꯭ꯔꯦ ꯌꯦꯟ ꯌꯦꯟꯗꯨꯁꯨ ꯅꯨꯡꯉꯥꯏꯅ ꯂꯩꯔꯤꯌꯦ ꯀꯩꯁꯨ ꯇꯧꯗꯦ
ꯌꯦꯟꯅ ꯅꯨꯡꯉꯥꯏꯅ ꯂꯩꯔꯕ ꯐꯔꯕꯅꯤꯀꯣ
ꯎꯝ ꯑꯗꯨꯃꯨꯛ ꯐꯥꯟꯕ ꯂꯩꯇ꯭ꯔꯦ ꯐꯕ ꯂꯩꯇ꯭ꯔꯦ
ꯍꯦꯟꯅ ꯅꯨꯡꯉꯥꯏꯔꯛꯇ꯭ꯔꯕ ꯑꯣ ꯍꯦꯟꯅ ꯍꯦꯛ ꯅꯨꯡꯉꯥꯏꯔꯛꯇ꯭ꯔꯚ ꯋꯥꯈꯟꯁꯦ ꯅꯨꯡꯉꯥꯏꯇ꯭ꯔꯕꯅꯤ
ꯎꯝ ꯅꯨꯡꯉꯥꯏꯅ ꯂꯩꯔꯤ
ꯉꯥꯏꯍꯜꯂꯨ ꯅꯨꯡꯉꯥꯏꯍꯜꯂꯨ ꯅꯨꯡꯉꯥꯏꯅ ꯍꯤꯡꯉꯨ ꯑꯍꯥꯎ ꯑꯍꯥꯎꯕ ꯆꯥꯑꯣ ꯑꯍꯥꯎ ꯑꯍꯥꯎꯕ ꯆꯥꯔꯒ ꯅꯨꯡꯉꯥꯏꯅ ꯍꯤꯡꯉꯣ ꯄꯨꯟꯁꯤ ꯁꯤꯁꯦ ꯅꯣꯡꯃ ꯅꯠꯇ꯭ꯔꯗꯤ ꯅꯣꯡꯃ ꯁꯤꯈꯤꯗꯧꯕ ꯄꯣꯠꯅꯦ ꯑꯗꯨꯅ ꯅꯨꯉꯥꯏꯅ ꯂꯦꯜ ꯂꯨ ꯅꯨꯡꯉꯥꯏ ꯑꯍꯥꯎ ꯑꯍꯥꯎꯕ ꯆꯥꯔꯣ ꯋꯥꯈꯟ ꯅꯨꯡꯉꯥꯏꯅ ꯂꯩꯌꯨ ꯁꯤꯅꯤ ꯑꯩꯒꯤ ꯑꯩꯒꯤ
ꯎꯝ
ꯄꯣꯠꯅꯦ ꯑꯗꯨꯅ ꯅꯪꯖꯨ ꯑꯋꯥꯕ ꯋꯥꯈꯟ ꯈꯟꯒꯅꯨ ꯅꯨꯡꯉꯥꯏ ꯂꯩꯌꯣ ꯑꯍꯥꯎ ꯑꯍꯥꯎꯕ ꯆꯥꯎꯋꯣ ꯆꯥꯅꯤꯉꯥꯏ ꯂꯩꯇ꯭ꯔꯒ ꯆꯥꯔꯤꯕꯗꯣ ꯍꯥꯎ ꯍꯥꯎꯅ ꯆꯥꯎ ꯅꯨꯉꯥꯏ ꯅꯨꯉꯥꯏ ꯍꯔꯥꯎ ꯍꯔꯥꯎ ꯆꯥꯎ ꯍꯥꯏꯗꯨꯅꯦ ꯑꯩꯗꯤ
ꯆꯥꯅꯤꯡꯉꯥꯏ ꯂꯩꯇ꯭ꯔꯗꯤ ꯅꯪꯉꯣꯟꯗ ꯅꯤꯔꯛꯀꯦ
ꯆꯥꯅꯤꯡꯉꯥꯏ ꯂꯩꯇ꯭ꯔꯒꯖꯨ ꯑꯗꯨꯝ ꯑꯍꯥꯎ ꯑꯍꯥꯎꯕ ꯗꯨꯝ ꯆꯥꯎ ꯆꯥꯅꯤꯉꯥꯏ ꯂꯩꯇ꯭ꯔꯒꯖꯨ ꯗꯨꯝ ꯆꯥꯔꯤꯕꯗꯣ ꯍꯥꯥꯎ ꯍꯥꯎꯅ ꯍꯔꯥꯎ ꯍꯔꯥꯎ ꯆꯥꯎ ꯍꯥꯏꯁꯤꯅꯤ
ꯆꯅꯤꯡꯉꯥꯏ ꯂꯩꯇ꯭ꯔꯗꯤ ꯎꯄꯥꯏ ꯂꯩꯇꯦꯅꯦ ꯆꯥꯅꯤꯡ ꯉꯥꯏ ꯂꯩꯇꯔ꯭ꯗꯤ ꯅꯪꯉꯣꯟꯗ ꯅꯤꯔꯛꯀꯦ ꯂꯩ ꯃꯈꯩꯗꯤ ꯍꯔꯥꯎ ꯍꯔꯥꯎꯅ ꯑꯗꯨꯝ ꯆꯥꯔꯒ ꯂꯩꯔꯤꯌꯦ ꯅꯨꯡꯉꯥꯏꯅ ꯂꯩꯔꯤꯌꯦ
ꯅꯤꯒꯦ ꯍꯥꯏꯗꯅ ꯅꯪꯅ ꯑꯩꯉꯣꯟꯗ ꯑꯃꯨꯛ ꯅꯤꯔꯗꯤ ꯀꯩꯅꯣꯅꯦꯍꯦ
ꯅꯤꯕ ꯇꯥꯕꯅꯦ ꯑꯩꯉꯣꯟꯗ ꯂꯩꯕꯗꯣ ꯅꯪꯉꯣꯟꯗ ꯂꯩꯇꯕ ꯑꯩꯉꯣꯟꯗ ꯂꯩꯇꯕꯗꯣ ꯅꯪꯉꯣꯟꯗ ꯂꯩꯕ ꯑꯥ ꯑꯗꯨ ꯑꯣꯏꯔꯗꯤ ꯅꯤꯕ ꯇꯥ
ꯑꯣꯟꯅꯗ꯭ꯔꯣ ꯅꯪꯅ ꯑꯩꯉꯣꯟ
ꯅꯤꯅꯥꯔꯒ ꯄꯤꯅꯥꯔꯒ ꯆꯥꯕ ꯇꯥꯕꯅꯤꯅꯦꯍꯦ ꯑꯩꯉꯣꯟ ꯗ ꯂꯩꯕꯗꯨ ꯅꯪꯉꯣꯟꯗ ꯂꯩꯇꯦ ꯅꯪꯉꯣꯟꯗ ꯂꯩꯕꯗ ꯑꯩꯉꯣꯟꯗ ꯂꯩꯇꯦ ꯑꯗꯨ ꯑꯣꯏꯔꯗꯤ ꯆꯦꯟꯖ ꯇꯧꯔꯒ ꯆꯥꯕ ꯌꯥꯏꯅꯥ
ꯑꯗꯨꯁꯨ ꯌꯥꯏꯅ ꯑꯗꯨꯕꯨꯗꯤ ꯌꯥꯏꯅ ꯆꯦꯟꯖ ꯇꯧꯁꯤ ꯍꯥꯏꯔꯒꯗꯤ ꯌꯥꯏ ꯑꯗꯨꯕꯨ ꯑꯩꯉꯣꯟꯗꯗꯤ ꯂꯧꯒꯦ ꯍꯥꯏꯔꯗꯤ ꯑꯩꯉꯣꯟꯗꯖꯨ ꯂꯩ
ꯀꯗꯥꯏꯗꯒꯤ ꯅꯪꯉꯣꯟꯗ ꯈꯛꯇ ꯅꯤꯅꯤꯡꯉꯥꯏ ꯅꯪꯉꯣꯟꯗ ꯂꯩꯁꯨ ꯂꯩꯇꯕꯗꯨꯕꯨ
ꯑꯗꯨꯅꯦ ꯂꯩꯇꯦ ꯍꯥꯏꯕꯁꯨ ꯅꯪ ꯈꯪꯕꯒꯤ ꯅꯤꯗ꯭ꯔꯥ ꯁꯨ ꯌꯥꯏ ꯍꯥꯏꯕꯅꯤꯅꯦ ꯑꯩꯅ ꯍꯥꯏꯔꯤꯗꯣ ꯑꯩꯉꯣꯟꯗ ꯅꯤꯒꯅꯨ
ꯂꯩꯇꯕꯗꯤ ꯅꯤꯔꯣꯏꯌꯦ ꯂꯩ ꯑꯔꯩꯕ ꯅꯤꯒꯅꯤꯌꯦ ꯂꯩꯇꯕꯗꯤ ꯅꯤꯔꯣꯏꯌꯦ
ꯅꯉꯣꯟꯗ ꯅꯤꯒꯦ ꯅꯤꯔꯒ ꯆꯥꯒꯦ ꯑꯩꯁꯨ ꯑꯍꯥꯎꯕꯗꯣ ꯅꯪꯒꯤ ꯌꯦꯟꯉꯩ ꯑꯗꯣ ꯅꯪꯒꯤ ꯑꯣꯛ ꯂꯩꯕꯁꯨ ꯆꯥꯒꯦ ꯅꯪꯒꯤ ꯍꯨꯏꯒꯨꯝꯕ ꯌꯦꯟꯒꯨꯝꯕ ꯉꯥꯅꯨꯒꯨꯝꯕ ꯍꯧꯗꯣꯡꯒꯨꯝꯕ ꯗꯨ ꯆꯥꯛꯒꯦ ꯑꯍꯥꯎ ꯑꯍꯥꯎꯕꯗꯨ ꯆꯥꯒꯦ
ꯊꯥꯔꯛꯄꯗꯤ ꯉꯝꯂꯣꯏꯌꯦ ꯆꯥꯒꯦ ꯍꯥꯏꯕꯗꯤ ꯂꯥꯛꯄ ꯇꯥꯕꯅꯦ ꯃꯈꯣꯡ ꯆꯣꯠꯂꯒ ꯃꯆꯤꯟ ꯆꯣꯠꯂꯦ ꯍꯥꯏꯕꯅꯦ ꯆꯥꯅꯤꯡꯉꯗꯤ ꯂꯥꯛꯄ ꯇꯥꯕꯅꯦ
ꯆꯥꯔꯦ ꯆꯥꯅꯤꯡꯉꯥꯏ ꯂꯥꯛꯀꯦꯅꯦ ꯂꯥꯛꯄꯗꯤ ꯂꯥꯛꯀꯦꯅꯦ ꯂꯥꯛꯀꯗꯕꯗꯨꯕꯨ ꯌꯥꯝ ꯋꯥꯕꯩ ꯇꯥꯏꯞ ꯂꯥꯛꯀꯦꯅꯦ ꯀꯩꯔꯤꯁꯨ ꯀꯥꯏꯗꯦꯅꯦ ꯑꯗꯨꯕꯨ ꯏꯁ ꯑꯗꯨꯝ ꯋꯥꯈꯜ ꯑꯣꯏꯅ ꯇꯧꯔ ꯂꯩꯌꯦ
ꯍꯥꯥꯏꯗꯨꯅꯤ
ꯍꯣꯏꯅꯦ ꯂꯥꯛꯀꯗꯕꯅꯤꯅꯦ ꯑꯗꯨꯅꯦ ꯂꯥꯛꯀꯦ ꯂꯥꯛꯀꯦ ꯂꯥꯛꯀꯦ ꯆꯥꯅꯤꯡꯉꯦ ꯂꯥꯛ ꯂꯥꯛꯀꯅꯦ ꯂꯥꯛꯀꯅꯤ ꯀꯩꯁꯨ ꯈꯟꯒꯅꯨ ꯑꯗꯨꯒꯤ ꯋꯥꯕꯨ ꯏꯁ ꯂꯥꯛꯊꯣꯛꯑ ꯂꯣꯏꯔꯦ ꯑꯗꯨꯕꯨ ꯆꯥꯒꯗꯕ ꯄꯣꯠꯇꯨ
ꯂꯥꯛꯔꯗꯤ ꯄꯤꯆꯥꯔꯒ ꯂꯣꯏꯔꯦ ꯀꯩꯅꯣ ꯑꯗꯨ ꯒꯨꯝꯕꯗꯨꯕꯨ ꯋꯥꯔꯣ ꯑꯗꯨꯕꯨ ꯋꯥꯔꯣ ꯄꯤꯖꯒꯦ ꯄꯤꯖꯒꯦ ꯅꯄꯨꯛ ꯊꯟꯅ ꯄꯤꯖꯒꯦ
ꯅꯪꯅ ꯄꯤꯖꯗ꯭ꯔꯒꯁꯨ ꯆꯥꯅꯤꯡꯉꯥꯏ ꯂꯥꯛꯀꯦ ꯌꯥꯔꯤꯁꯤꯅꯤ ꯅꯪ ꯊꯣꯡꯖꯕ꯭ꯔꯥ ꯊꯣꯡꯖꯗꯕ꯭ꯔꯥ ꯑꯗꯨꯝ ꯑꯩꯅꯁꯨ ꯑꯗꯨꯝ ꯆꯥꯅꯤꯉꯥꯏ ꯂꯥꯛꯑꯦ ꯆꯥꯅꯤꯡꯉꯥꯏ ꯂꯥꯛꯀꯅꯤ ꯁꯣꯏꯗꯅ ꯆꯥꯅꯤꯡꯉꯥꯏ ꯂꯥꯛꯀꯅꯤ
ꯏꯟꯁꯥꯡ ꯈꯛꯇ ꯊꯣꯡꯕꯤꯒꯗꯕ ꯅꯠꯇꯦ ꯆꯥꯛꯁꯨ ꯊꯣꯡꯕꯤꯒꯦ ꯏꯁꯤꯡꯁꯨ ꯊꯥꯛꯍꯟ ꯀꯦ
ꯅꯪ ꯄꯤꯖꯗ꯭ꯔꯁꯨ ꯑꯩ ꯆꯥꯅꯤꯡꯉꯥꯏ ꯑꯗꯨꯝ ꯂꯥꯛꯀꯅꯤ ꯀꯩꯅꯣ ꯋꯥꯕꯨ ꯏꯁ ꯅꯪꯅ
ꯄꯤꯖꯥꯒꯗꯕꯅꯦ ꯀꯩꯅꯣ ꯂꯥꯛꯑꯗꯨꯕꯨ ꯂꯦꯝꯅ ꯃꯥꯡꯍꯟꯒ ꯂꯦꯝꯅ ꯊꯥꯗꯣꯛꯀꯗ꯭ꯔꯣ ꯄꯤꯖꯒꯗꯕꯅꯤꯅꯦꯍꯦ ꯑꯩꯁꯨ ꯃꯤꯅꯤꯅꯦꯍꯦ ꯃꯤꯅꯨꯡꯁꯤ ꯂꯩꯌꯦꯅꯦꯍꯦ ꯃꯤꯅꯤꯅꯦꯍꯦ
ꯍꯣꯏꯅꯦ ꯍꯣꯏꯅꯦ ꯍꯣꯏꯅꯦ ꯃꯤꯅꯨꯡꯁꯤ ꯆꯥꯎꯕꯤ ꯑꯣꯏꯕꯅꯤꯅ ꯑꯩ ꯅꯪꯒꯤ ꯌꯦꯟꯒꯨꯝꯕ ꯉꯥꯅꯨꯒꯨꯝꯕ ꯆꯥꯅꯤꯡꯉꯥꯏ ꯂꯥꯛꯒꯦ ꯍꯥꯏꯔꯤꯁꯤꯅꯤ
ꯅꯪꯅ ꯆꯥꯅꯤꯡꯕ ꯃꯈꯩ ꯊꯣꯡꯕꯤꯕꯤꯛ ꯊꯣꯡꯕꯤꯒꯦ ꯉꯥꯅꯨ ꯆꯒꯦꯝ ꯄꯣꯝꯔꯒ ꯆꯥꯍꯟꯒꯦ
ꯉꯥꯅꯨ ꯆꯥꯒꯦꯝꯗꯨꯅꯤ ꯆꯥꯅꯤꯡꯕꯗꯣ ꯆꯥꯒꯦꯝꯄꯣꯝꯕ ꯒꯥꯏꯅ ꯍꯥꯎꯕꯗꯣ ꯍꯥꯎꯕꯗꯣ
ꯍꯥꯎꯕꯗꯣ ꯍꯥꯎꯕꯗꯣ ꯑꯗꯨꯃꯨꯛ ꯍꯥꯎꯕ ꯂꯩꯩꯇ꯭ꯔꯦ
ꯅꯅꯥꯎ ꯑꯩꯅ ꯆꯥꯅꯤꯡꯕꯗꯨ ꯆꯥꯒꯦꯝꯄꯣꯝꯕꯗꯨ ꯅꯣꯡꯆꯨꯕꯒꯤ ꯌꯨꯝꯁꯤꯁꯨ ꯆꯣꯠꯈ꯭ꯔꯦ
ꯅꯣꯏ ꯌꯨꯝꯁꯨ ꯆꯣꯠꯄ꯭ꯔꯣ ꯑꯩꯒꯤꯗꯤ ꯑꯩꯒꯤ ꯌꯨꯝ ꯈꯛꯇ ꯆꯣꯠꯄ꯭ꯔꯥ ꯍꯥꯏꯔꯒ
ꯅꯠꯇꯦ ꯃꯅꯨꯡꯗ ꯏꯟꯅꯤꯟ ꯂꯥꯛꯄꯗꯣ ꯏꯅꯤꯟ ꯂꯥꯛꯄꯒꯤ ꯅꯣꯡꯁꯦ ꯀꯟꯅ ꯆꯣꯠꯂ ꯅꯨꯡꯁꯤꯠ ꯁꯤꯠꯄꯅꯤꯅꯀꯣ
ꯅꯨꯡꯁꯤꯠꯁꯨ ꯁꯤꯠꯂꯤꯕ꯭ꯔꯣ ꯍꯧꯖꯤꯛꯐꯥꯎ ꯑꯩꯈꯣꯏꯗꯗꯤ ꯅꯨꯡꯁꯤꯠ ꯁꯤꯠꯇ꯭ꯔꯦ
ꯅꯨꯡꯁꯤꯠ ꯁꯤꯠꯇ꯭ꯔꯦ ꯅꯨꯡꯁꯤꯠ ꯂꯦꯞꯈꯤꯕꯒꯤ ꯅꯣꯡ ꯂꯥꯛꯈ꯭ꯔꯦ ꯅꯣꯡ
ꯅꯨꯡꯁꯤꯠ ꯂꯦꯞꯄꯒꯤ ꯅꯣꯡ ꯂꯥꯛꯑꯦ ꯂꯣ ꯂꯥꯛꯑꯦ ꯂꯥꯛꯑꯦ ꯂꯥꯛꯑꯦ ꯂꯥꯛꯁꯅꯨ ꯍꯥꯏꯔꯤꯅꯤ ꯂꯥꯛꯀꯗꯕ ꯃꯇꯝꯗ ꯂꯥꯛꯀꯗꯕꯅꯤ ꯅꯣꯡ ꯆꯨꯕ ꯕꯟꯇꯝꯅꯦ ꯆꯨꯒꯗꯕꯅꯦ ꯂꯥꯛꯑꯣ ꯍꯥꯏꯔꯕꯅꯦ
ꯍꯧꯖꯤꯛꯅ ꯅꯣꯡꯁꯦ ꯇꯥꯍꯧꯗ꯭ꯔꯕ ꯉꯥꯏꯍꯥꯛ ꯂꯩꯔꯗꯤ ꯖꯨꯂꯥꯏ ꯑꯥꯒꯁ ꯑꯣꯏꯔꯒꯗꯤ ꯁꯤꯡ ꯂꯣꯛꯇ ꯏꯁꯤꯡ ꯆꯦꯟꯅꯤꯡꯉꯥꯏ ꯐꯥꯎ ꯂꯩ ꯂꯩꯔꯣꯏ
ꯑ ꯑꯁꯤ ꯑꯁꯤ ꯍꯩ ꯑꯁꯤꯁꯦ ꯌꯦꯡ ꯖꯨꯂꯥꯏ ꯑꯣꯏꯔꯝꯅꯤꯅꯦꯍꯦ ꯁꯤ ꯂꯣꯏꯈ꯭ꯔꯗꯤ ꯑꯥꯒꯁ ꯊꯣꯛꯈ꯭ꯔꯅꯤ
ꯑꯗꯨꯅꯦ ꯑꯦ ꯑꯥꯒꯁ ꯁꯦꯞꯇꯦꯝꯕꯔ ꯑꯗ꯭ꯋꯥꯏꯗꯗꯤ ꯏꯁꯤꯡ ꯆꯦꯅꯤꯉꯥꯏ ꯂꯩꯔꯣꯏꯕ
ꯑꯥꯒꯁ ꯊꯣꯛꯂꯗꯤ ꯕꯥꯔꯗꯦ ꯀꯦꯛ ꯆꯥꯕ ꯐꯪꯔꯅꯤ ꯁꯦꯞꯇꯦꯝꯕꯔꯗꯁꯨ ꯕꯔꯗꯦ ꯀꯦꯛ ꯆꯥꯕ ꯐꯪꯔꯅꯤ ꯑꯣꯛꯇꯣꯕꯔ ꯀꯥꯜꯂꯒ ꯅꯣꯕꯦꯝꯕꯔꯗ ꯑꯃꯨꯛ ꯆꯥꯕ ꯐꯪꯒꯅꯤ ꯗꯤꯁꯦꯝꯕꯔꯗ ꯆꯥꯕ ꯐꯪꯒꯅꯤ ꯑꯁ ꯀꯦꯛ ꯃꯤꯌꯥꯝ ꯆꯥꯒꯗꯧꯔꯤ ꯑꯩꯈꯣꯏꯗꯤ
ꯑꯥꯒꯁ ꯑꯥꯒꯁꯗꯗꯤ ꯀꯅꯥꯒꯤ ꯀꯦꯛ ꯆꯥꯅꯤꯉꯥꯏ ꯂꯩꯕꯣ
ꯑꯦ ꯑꯥꯒꯁꯀꯤꯗꯤ ꯑꯩꯒꯤ ꯆꯥꯅꯤꯡꯉꯥꯏ ꯂꯩꯕꯗꯨꯗꯤ ꯅꯪ ꯀꯥꯎꯔꯕꯣ ꯅꯪꯅ ꯁꯦꯝꯕꯤꯒꯦ ꯍꯥꯏꯕꯗꯣ ꯑꯗꯨ ꯀꯥꯎꯕ ꯌꯥꯔꯣꯏꯍꯦ ꯇꯧꯕꯅꯦ ꯇꯧꯕꯅꯦ ꯍꯦ ꯍꯦ ꯍꯦ ꯑꯥꯒꯁꯇ ꯑꯩꯒꯤ ꯀꯦꯛ ꯆꯥꯒꯅꯤ ꯁꯦꯞꯇꯦꯝꯕꯔꯗ ꯅꯪꯒꯤ ꯆꯥꯒꯅꯤ ꯍꯦ ꯍꯦ ꯇꯣꯕꯔ ꯑꯃꯨꯛ ꯀꯥꯜꯂꯒ ꯅꯣꯕꯦꯝꯕꯔꯗ ꯃꯤ ꯑꯅꯤꯒꯤ ꯑꯃꯨꯛ ꯆꯥꯒꯅꯤ ꯗꯤꯁꯦꯝꯕꯔꯗ ꯑꯃ ꯆꯥꯒꯅꯤ ꯖꯅ꯭ꯋꯥꯔꯤꯗ ꯑꯃ ꯆꯥꯒꯅꯤ ꯑꯁ ꯃꯊꯪ ꯃꯊꯪ ꯃꯊꯪ ꯆꯥꯅꯤꯡꯉꯥꯏ ꯂꯩꯔꯤ ꯃꯉꯥ ꯇꯔꯨꯛ ꯇꯔꯦꯠ ꯆꯥꯅꯤꯡꯉꯥꯏ ꯂꯩꯔꯤꯑꯦ
ꯐꯩꯅꯦ ꯗꯨꯗꯤ ꯀꯦꯛ ꯃꯌꯥꯝ ꯆꯥꯔꯒ ꯍꯥ ꯆꯥꯗꯕꯤ ꯑꯗꯨꯝ ꯆꯥꯔ ꯂꯣꯏꯔꯦ ꯀꯩꯅꯣ
ꯆꯥꯛ ꯆꯥꯗꯕꯤꯗ ꯀꯦꯛ ꯆꯥꯔꯒ ꯂꯩꯔꯦ ꯂꯩꯕꯣ ꯇꯥꯔꯦ
ꯆꯕꯦꯠ ꯆꯕꯦꯠ ꯉꯥꯡꯉ ꯂꯩꯔꯦ ꯀꯦꯛ ꯇꯨ ꯄꯥ ꯇ꯭ꯔꯥ ꯀꯨꯟꯒꯤ ꯀꯩ ꯌꯥꯝ ꯂꯩ
ꯑꯁ ꯂꯨꯄꯥ ꯇꯔꯥ ꯀꯨꯟꯒꯤꯗꯤ ꯆꯥꯅꯤꯡꯗꯦꯍꯦ ꯅꯪꯁꯨ ꯀꯩꯅꯣ ꯍ ꯍ ꯈꯪꯗꯦ ꯍꯦ ꯍꯦ ꯍꯦ ꯑꯗꯨ ꯑꯣꯏꯔ ꯆꯨ ꯑꯗꯨꯒꯨꯝꯕ ꯀꯦꯛꯇꯨꯗꯤ ꯆꯥꯅꯤꯡꯗꯦꯍꯦ ꯍꯦ ꯍꯦ ꯍꯦ
ꯀꯦꯛ ꯍꯥꯏꯔꯗꯤ ꯀꯦꯖꯤ ꯑꯃ ꯑꯅꯤ ꯇꯥꯕ ꯆꯥꯒꯅꯤ ꯀꯔꯤꯒꯤ ꯀꯗꯥꯏꯗꯒꯤ ꯂꯨꯄꯥ ꯇꯔꯥ ꯀꯨꯟꯒꯤꯅꯣꯍꯦ ꯀꯔꯤ ꯀꯧꯕ꯭ꯔ ꯑꯗꯤ ꯀꯣꯛ ꯀꯧꯕ꯭ꯔꯣ ꯍ ꯍ ꯍ
ꯑꯩꯖꯨ ꯃꯨꯝꯕ ꯀꯦꯛ ꯀꯧꯋꯦ ꯍꯥꯏꯕ ꯈꯪꯗꯦꯍꯦ ꯉꯁꯤ ꯈꯛꯇ ꯇꯥꯏꯅꯦ
ꯉꯁꯤꯗꯒꯤ ꯈꯪꯖꯜꯂꯨ ꯑꯍ ꯀꯥꯎꯗꯅꯕ ꯈꯪꯖꯜꯂꯨ
ꯑꯩ ꯈꯪꯗ꯭ꯔꯦꯅꯦ
ꯑꯍꯦ ꯍꯦ
ꯈꯪꯖꯜꯂꯣ ꯈꯪꯖꯜꯂꯣ ꯀꯥꯎꯗꯅꯕ ꯈꯪꯖꯜꯂꯣ ꯌꯥꯝ ꯍꯥꯎꯕꯅꯦ ꯑꯗꯨ ꯀꯦꯛꯇꯨ ꯍ ꯍ
ꯍꯥꯎꯇꯕꯅꯤꯗꯥ ꯂꯦꯛ ꯂꯦꯛ ꯇꯧꯕꯗꯨꯗ ꯍꯥꯎꯇꯕꯅꯤꯗꯥ
ꯀꯦꯛ ꯆꯥꯅꯤꯡꯉꯥꯏ ꯄꯩꯁꯥ ꯇꯥꯜꯂꯣ
ꯆꯥꯅꯤꯡꯉꯥꯏ ꯄꯩꯁꯥ ꯂꯩ ꯀꯦ ꯄꯩꯁꯥ ꯂ ꯀꯩꯅꯣ ꯇꯧꯕꯒꯥꯗꯤ ꯎꯝ ꯄꯩꯁꯥ ꯇꯥꯟꯒꯦ ꯇꯥꯟꯕꯟ
ꯇꯥꯂꯣ ꯇꯥꯂꯣ ꯀꯟꯅ ꯇꯥꯂꯣ ꯍꯨꯃꯥꯡ ꯇꯥꯅ ꯇꯥꯜꯂꯣ ꯅꯪꯒꯤ ꯍꯨꯃꯥꯡ ꯃꯃꯟꯗꯣ ꯆꯥꯅꯤꯡꯉꯦ ꯍꯦꯍꯥꯍꯥꯍꯥ
ꯑꯗꯨꯅꯦꯕ ꯑꯗꯨꯅꯦ
ꯑꯍꯦꯍꯦ ꯇꯥꯜꯂꯣ ꯇꯥꯜꯂꯣ ꯇꯥꯜꯂꯣ
ꯍꯥꯏꯌꯣꯕ ꯗꯨꯃꯥꯏ ꯍꯥꯏꯔꯗꯤ ꯍꯔꯥꯎꯗ꯭ꯔꯣ ꯍꯥ ꯄꯤꯖꯥꯒꯦꯅꯦ ꯄꯤꯖꯥꯒꯦꯅꯦ ꯏꯁ ꯀꯩꯅꯣꯅꯦ ꯄꯤꯖꯥꯒꯦꯅꯦ ꯑꯗꯨꯕꯨ ꯀꯩꯅꯣ ꯀꯩ ꯋꯥꯅꯣ ꯑꯗꯨꯕꯨ ꯑꯃꯈꯇꯥ ꯅꯠꯇꯦꯅꯦ ꯂꯨꯄꯥ ꯇꯔꯥꯒꯤ ꯑꯅꯤ
ꯑꯁ ꯍꯦꯍꯥꯍꯥꯍꯥꯍꯥꯍꯥꯍꯥ
ꯀꯩꯅꯣ ꯈꯨꯝꯅꯤꯡꯉꯥꯏ ꯂꯩꯇ꯭ꯔꯕꯣ ꯂꯨꯄꯥ ꯇꯔꯥꯒꯤ ꯀꯦꯛ ꯑꯅꯤ ꯄꯤꯖꯒꯦ ꯑꯃ ꯀꯩꯝꯇ ꯅꯠꯇꯦ ꯑꯗꯨꯕꯨ ꯀꯩꯅꯣ ꯑꯁ ꯍꯥꯏꯔꯥ ꯂꯩꯌꯦ ꯈꯨꯝꯅꯤꯡꯉꯥꯏ ꯂꯩꯇ꯭ꯔꯕꯣ ꯑꯁ ꯑꯁꯦꯡꯕꯅꯦ ꯑꯌꯥ ꯃꯤ ꯑꯁꯦꯡ ꯑꯁꯦꯡꯕ ꯍꯥꯏꯔꯒꯥ
ꯆꯥ ꯊꯛꯂꯁꯨ ꯂꯨꯄꯥ ꯀꯨꯟꯒꯤ ꯆꯥ ꯊꯛꯄꯥꯅꯤꯀꯣ ꯂꯨꯄꯥ ꯇꯔꯥꯒꯤ ꯆꯥ ꯊꯛꯇꯦ
ꯍꯣꯏꯅꯦ ꯀꯨꯟꯒꯤ ꯑꯣꯏꯅ ꯄꯤꯖꯔꯒꯦꯅꯦ
ꯀꯨꯟ ꯇꯔꯥꯒꯤ ꯋꯥꯕꯨ ꯍꯥꯏꯌꯣ ꯑꯁ ꯈꯨꯝꯕ ꯍꯩꯇꯦ ꯅꯪꯁꯦ
ꯀꯨꯟꯒꯤ ꯀꯦꯛꯇꯣ ꯄꯤꯖꯔꯒꯦꯕ ꯑꯗꯨꯕꯨ ꯏꯁ ꯇꯔꯥꯒꯤ ꯇꯔꯥꯒꯤ ꯆꯥꯗ꯭ꯔꯒꯗꯤ ꯀꯨꯟꯒꯤ ꯄꯤꯖꯒꯦ ꯀꯩꯅꯣ ꯈꯟꯒꯅꯣꯕ ꯀꯨꯟꯊ꯭ꯔꯥꯒꯤꯁꯨ ꯄꯤꯖꯒꯦꯅꯦ ꯑꯗꯨꯕꯨꯗꯤ ꯀꯩꯁꯨ ꯁꯤꯕꯨ ꯁꯤꯕꯨ ꯋꯥꯑꯣꯏ ꯅ ꯉꯥꯡꯉ ꯂꯩꯔꯦ ꯏꯁ ꯃꯩꯃꯩ
ꯏꯃꯩ ꯏꯃꯩ ꯇꯦ
ꯄꯤꯖꯒꯦ ꯄꯤꯖꯒꯦ ꯀꯩꯝ ꯈꯟꯒꯅꯣ ꯅꯪ
ꯉꯥꯏꯖꯔꯦ ꯉꯥꯏꯖꯔꯦ ꯆꯥꯅꯤꯡꯈ꯭ꯔꯦ ꯃꯇꯝꯗꯣ ꯂꯥꯛꯅꯤꯡꯈ꯭ꯔꯦ ꯆꯥꯅꯤꯡꯈ꯭ꯔꯦ ꯉꯥꯏꯖꯔꯦ ꯉꯥꯏꯖꯔꯦ
ꯕꯥꯔꯗꯦꯒꯤ ꯀꯦꯛꯇꯨꯕꯨ ꯂꯨꯄꯥ ꯇꯔꯥ ꯀꯨꯟ ꯀꯨꯟꯊ꯭ꯔꯥꯥ ꯒꯤ ꯄꯤꯖꯔꯗꯤ ꯏꯁ ꯃꯤ ꯃꯤ ꯀꯩꯌꯥꯅꯣ ꯇꯔꯥ ꯇꯔꯥ ꯇꯔꯥ ꯇꯔꯥꯒꯤ ꯑꯗꯨꯝ ꯌꯦꯜꯂꯒꯥ ꯂꯣꯏꯔꯦ ꯀꯩꯅꯣ
ꯀꯨꯟꯊ꯭ꯔꯥꯒꯤ ꯑꯣꯏꯔꯗꯤ ꯑꯍꯨꯝ ꯇꯥꯔꯦꯕ
ꯑꯗꯨꯅꯦꯕ ꯑꯍꯨꯝ ꯑꯣꯏꯔꯗꯤ ꯅꯣꯏ ꯃꯤ ꯀꯌꯥ ꯂꯩꯕ꯭ꯔꯥ ꯃꯉꯥ ꯂꯩꯕ꯭ꯔꯥ ꯇꯔꯨꯛ ꯂꯩꯕ꯭ꯔꯥ ꯑꯗꯨꯝ ꯆꯥꯝꯃ ꯆꯅꯤꯒꯤ ꯗꯨꯝ ꯂꯧꯔꯥ ꯌꯦꯟꯊꯣꯛꯑ ꯂꯣꯏꯔꯦ
ꯂꯥ ꯑꯃ ꯑꯃꯈꯛꯇꯗ ꯈꯥꯏꯗꯣꯛꯂꯒ ꯆꯥꯕ ꯁꯔꯨꯛꯄꯨꯗꯤ ꯃꯄꯨꯝ ꯃꯄꯨꯝ ꯑꯍꯨꯝ ꯆꯥꯕꯅ ꯐꯩꯌꯦꯕ
ꯍꯣꯏꯅꯦ ꯑꯗꯨꯁꯨ ꯌꯥꯏ ꯃꯄꯨꯝ ꯑꯍꯨꯝ ꯆꯥꯒꯦ ꯍꯥꯏꯕ꯭ꯔꯥ ꯀꯩꯁꯨ ꯀꯥꯏꯗꯦ ꯑꯗꯨꯕꯨꯗꯤ ꯑꯣꯏꯔꯒꯁꯨ ꯀꯦꯛꯇꯣ ꯅꯪꯅ ꯆꯥꯅꯤꯡꯕ ꯀꯦꯛꯇꯣ ꯗꯤꯖꯥꯏꯟꯗꯣ ꯀꯔꯝꯕ ꯀꯝꯄꯅꯤ ꯈꯪꯕ ꯀꯩꯒꯤꯅꯣ ꯍꯥꯏꯕꯗꯨ ꯈꯪꯉꯒꯗꯤ ꯌꯥꯔꯦꯅ ꯀꯣꯕꯔꯗ ꯑꯗꯨꯝ ꯅꯄꯄꯤꯍꯜꯂꯥꯒꯦ ꯀꯩꯅꯣ
ꯍꯦꯍꯦ ꯍꯩ ꯀꯣꯕꯔꯅ ꯌꯣꯝꯂꯒ ꯑꯃꯨꯛ ꯑꯂꯨ ꯄꯨꯔꯒ ꯂꯥꯛꯑꯗꯤ ꯂꯣꯏ ꯔꯦꯍꯩ
ꯀꯣꯕꯔꯗ ꯀꯣꯕꯔꯗꯥ ꯍꯥꯞꯄꯤꯔ ꯅꯞꯄꯤ ꯄꯤꯔ ꯂꯣꯏꯔꯦ ꯑꯗꯨꯕꯨ ꯏꯁ ꯌꯥꯝ ꯂꯥꯏꯕ ꯊꯕꯛꯇꯨꯕꯨ ꯅꯪꯅꯥ ꯑꯗꯨꯗ ꯃꯊꯥ ꯁꯥꯔ ꯂꯩꯌꯦ ꯑꯩ ꯀꯦꯛꯀꯤ ꯋꯥꯗꯕꯨ ꯍꯥ ꯀꯦꯛꯀꯤ ꯋꯥꯕꯨ ꯆꯥꯑꯣꯏꯅ